ꯇꯥꯕꯔꯣ
ꯑꯣ ꯑꯣ ꯑꯣ ꯇꯥꯏꯌꯦ ꯇꯥꯏꯌꯦ
ꯀꯩꯗꯧꯔꯤꯕ ꯇꯥꯏꯌꯦ ꯇꯥꯏꯌꯦ
ꯎꯝ ꯀꯩꯅꯣꯝꯃ ꯍꯪꯒꯦ
ꯀꯩꯅꯣ ꯍꯪꯉꯣ
ꯅꯣꯏꯒꯤꯅꯦ ꯀꯣꯂꯦꯖꯀꯤꯅꯦ ꯇꯦꯝꯖꯦ ꯀꯃꯥꯏꯟ ꯇꯧꯕꯅꯣ ꯁꯦꯃꯤꯁꯇꯔꯖꯦ ꯀꯌꯥ ꯀꯌꯥ ꯀꯃꯥꯏ ꯇꯔꯦꯠ ꯈꯣꯏ ꯃꯇꯝꯗꯗꯤ ꯇꯔꯨꯛ ꯐꯧ ꯇꯧꯔ ꯇꯣꯛꯑꯦ ꯑꯗꯣ ꯍꯨꯖꯤꯛꯀꯥꯟꯗꯤ ꯅꯤꯄꯥꯟ ꯐꯧ ꯒ ꯇꯧꯗꯅ ꯈꯣꯠꯇꯅ ꯇꯧꯏꯖꯦ ꯀꯃꯥꯏ ꯇꯧꯒ
ꯑꯧ ꯑꯥ ꯐꯣꯔ ꯏꯌꯥꯔ ꯀꯣꯔꯁꯁꯤꯅ ꯁꯨꯃꯥꯏꯅ ꯍꯥꯞꯆꯜꯂꯦ
ꯁꯕꯖꯦꯛ ꯂꯣꯏꯃꯛ ꯍꯥꯞꯅꯤ ꯍꯥꯏꯕꯗꯤ ꯂꯩꯇꯦ ꯀꯣꯂꯦꯖ ꯀꯣꯂꯦꯖꯇꯨꯅ ꯉꯝꯒꯗꯕ ꯆꯥꯡꯗꯣ ꯍꯥꯏꯗꯤ ꯁꯤꯒꯤ ꯗꯤꯄꯥꯔꯃꯦꯟꯖꯤ ꯐꯣꯔ ꯌꯔ ꯍꯥꯞꯄ ꯉꯝꯅꯤ ꯁꯤ ꯗꯤꯄꯥꯔꯃꯦꯟꯖꯤ ꯉꯝꯅꯤ ꯍꯥꯏꯕꯗꯣ ꯃꯣꯏꯒꯤ ꯑꯌꯥꯕ ꯂꯧꯔꯒ ꯆꯦ ꯊꯥꯗꯣꯏꯅꯦꯕ
ꯑꯣ ꯗꯤꯄꯥꯔꯠꯃꯦꯟꯀꯤ ꯑꯣꯏꯅ ꯃꯇꯨꯡ ꯑꯣꯏꯅ ꯇꯧꯕ ꯀꯣꯂꯦꯖꯀꯤ ꯅꯠꯇꯕ
ꯀꯣꯂꯦꯁꯇꯨꯒꯤ ꯑꯣꯏꯅ ꯐꯣꯔ ꯏꯌꯥꯔ ꯍꯥꯞꯄꯁꯦꯅ ꯍꯥꯏꯔꯅꯤꯗꯅ ꯌꯥꯎ ꯄꯤꯔꯅꯤꯗꯅ ꯑꯗꯨꯗ ꯄꯤꯔꯛꯑꯒ ꯗꯤꯄꯥꯔꯠꯃꯦꯟ ꯋꯥꯏꯁꯇꯤ ꯍꯪꯒꯅꯦꯕ ꯐꯣꯔ ꯏꯌꯥꯔ ꯍꯥꯞꯄꯁꯦ ꯑꯣꯖꯥ ꯑꯗꯨꯏ ꯃꯇꯨꯡ ꯏꯟꯅ ꯉꯝꯒꯗ꯭ꯔꯥ ꯉꯝꯃꯣꯏꯗ꯭ꯔꯥ ꯍꯥꯏꯕꯅꯆꯤꯡꯕꯗꯣ ꯑꯗꯨꯏ ꯃꯇꯨꯡ ꯏꯟꯅ ꯉꯝꯅꯤ ꯍꯥꯏꯔꯀꯥꯟꯗ ꯊꯥꯒꯠꯇꯣꯏꯅꯦꯕ ꯊꯥꯒꯠꯂꯀꯥꯟꯗ ꯃꯣꯏꯅ ꯄ꯭ꯔꯨꯞ ꯇꯧꯔꯀꯥꯟꯗ ꯐꯣꯔ ꯏꯌꯥꯔ ꯍꯥꯞ ꯇꯣꯏꯅꯦꯕ ꯑꯗꯨꯗ ꯁꯤꯚꯦꯟ ꯁꯤꯛꯁ ꯁꯚꯦꯟ ꯁꯤꯛꯁ ꯁꯦꯃꯤꯁꯇꯔꯐꯛ ꯑꯣꯏꯕꯁꯦ ꯁꯕꯦꯟꯒ ꯑꯩꯠꯀ ꯍꯥꯞꯆꯤꯜꯂꯛꯀꯗꯣꯏꯅꯦꯕ ꯑꯗꯣ ꯁꯤꯁꯦ ꯑꯍꯥꯝꯕꯅꯦꯕ ꯇꯧꯗꯣꯏꯁꯦ ꯑꯍꯥꯝꯕꯅꯦ ꯍꯥꯏꯕꯗꯤ ꯑꯩꯈꯣꯏ ꯑꯩꯈꯣꯏ ꯁꯤꯒꯤ ꯑꯣꯏꯅ ꯃꯅꯤꯄꯨꯔꯒꯤ ꯑꯣꯏꯅ ꯍꯥꯏꯒꯗ꯭ꯔꯥ ꯏꯁꯇꯦꯠꯁꯤꯒꯤ ꯑꯣꯏꯅ ꯍꯥꯏꯒꯗ꯭ꯔꯥ ꯑꯍꯥꯥꯟꯕꯅꯦꯕ ꯀꯩꯒꯤꯅꯣꯀꯥꯟꯗ ꯁꯣꯝꯗ ꯐꯣꯔ ꯏꯌꯥꯔꯁꯁꯦ ꯇꯝꯈꯤ ꯇꯥꯔꯒꯗꯤ ꯃꯥꯁꯇꯔꯁꯦ ꯋꯥꯟ ꯏꯌꯥꯔꯅꯦꯕ ꯇꯧꯗꯣꯏꯁꯦ ꯑꯗꯨꯒꯤ ꯄꯣꯠꯁꯤꯃ ꯏꯁꯦꯝ ꯁꯦꯝꯕ ꯍꯧꯗ꯭ꯔꯤꯕꯔꯤꯕ ꯅꯤꯌꯣꯝꯁꯦ ꯐꯖꯅ ꯍꯥꯏꯇꯥꯔꯦ ꯈꯔ ꯂꯩꯔꯒꯕꯨꯗꯤ ꯇꯞ ꯇꯞꯅ ꯇꯧꯔꯛꯀꯅꯤ ꯁꯝꯅ ꯍꯥꯏꯔꯒ ꯑꯩꯈꯣꯏꯅ ꯃꯩꯇꯩ ꯃꯌꯦꯛ ꯇꯝꯈꯤꯕꯗꯣ ꯇꯞ ꯇꯞꯅ ꯑꯗꯨꯝ ꯍꯥꯞꯈꯤꯗ꯭ꯔꯥ ꯑꯗꯨꯃꯥꯏꯅ ꯇꯧꯗꯅ ꯑꯍꯥꯝꯕꯒꯤ ꯂꯥꯡꯗꯥꯏꯁꯦ ꯑꯩꯈꯣꯏꯗ ꯈꯤꯇꯪ ꯀꯩꯅꯣ ꯑꯣꯏꯌꯦꯕ ꯃꯦꯟꯃꯥꯟ ꯑꯃ ꯇꯥꯗꯦꯕ ꯀꯃꯥꯏꯅ ꯁꯦꯝꯗꯣꯏꯅꯣ ꯀꯥꯏꯅ ꯈꯪꯗꯦꯕ ꯍꯥꯏꯗꯤ ꯍꯧꯖꯤꯛꯁꯦ ꯑꯦꯝ ꯑꯦꯁꯦ ꯇꯨ ꯌꯔꯁ ꯇꯝꯕ ꯌꯥꯎꯔꯤꯗꯅꯀꯣ ꯃꯥꯁꯇꯔꯁꯦ ꯑꯗꯨꯏ ꯃꯔꯛꯇꯨꯗ ꯌꯥꯎꯁꯟꯈꯤꯗꯣꯏꯅꯦꯕ ꯍꯧꯖꯤꯛ ꯁꯣꯝ ꯅꯥ ꯉꯆꯪꯒꯤ ꯐꯣꯔ ꯏꯌꯥꯔ ꯂꯣꯏꯔꯕ ꯃꯤꯁꯦ ꯁꯣꯝꯗ ꯑꯦꯝ ꯑꯦ ꯇꯧꯗꯣꯏꯅꯦꯕ ꯑꯗꯣ ꯃꯣꯏꯒꯤ ꯑꯃꯨꯛ ꯇꯣꯉꯥꯟꯅ ꯔꯦꯖꯤꯁꯇ꯭ꯔꯦꯁꯟꯁꯤ ꯄꯤꯗꯣꯏꯔꯥ ꯑꯃ ꯑꯃꯗꯤ ꯇꯧꯔꯤꯕ ꯍꯥꯏꯗꯤ ꯑꯦꯛꯖꯥꯝꯁꯦ ꯃꯣꯏꯗꯤ ꯑꯃꯈꯛꯇꯅꯦꯕ ꯋꯥꯟ ꯏꯔꯗꯅꯦꯕ ꯊꯥꯗ꯭ꯣꯏꯁꯦ ꯑꯁꯣꯝꯗꯗꯤ ꯇꯨ ꯏꯔ ꯇꯝꯖꯔꯛꯄ ꯀꯥꯡꯕꯨ ꯂꯩꯗꯣꯏꯅꯤꯗꯅ ꯁꯤꯁ ꯁꯤꯛꯁ ꯁꯦꯃꯤꯁꯇꯔ ꯂꯣꯏꯔ ꯇꯝꯕ ꯑꯗꯨꯒ ꯑꯃꯨꯛ ꯃꯤꯛꯁ ꯇꯧꯁꯟꯕ ꯃꯇꯝꯗꯗꯤ ꯑꯃ ꯀꯩ ꯍꯥꯏꯒꯦ ꯋꯥꯟ ꯌꯔ ꯋꯥꯟ ꯌꯔ ꯈꯛ ꯆꯠꯇꯣꯏꯅꯤꯗꯅ ꯃꯣꯏꯗꯤ ꯑꯅꯤꯗꯣ ꯈꯟꯗꯣꯛ ꯈꯟꯖꯤꯟ ꯈꯤꯇꯪ ꯀꯩ ꯍꯥꯏꯅꯤ ꯃꯣꯏꯅ ꯊꯣꯛꯄꯗꯨꯕꯨꯗꯤ ꯇꯧꯈꯤꯅꯤ ꯑꯗꯨ ꯑꯣꯏ ꯇꯔꯁꯨ ꯆꯌꯦꯠꯅꯕ ꯑꯃ ꯑꯗꯨꯝ ꯂꯩꯔꯤꯕ ꯑꯗꯨꯋꯥꯏ ꯑꯗꯨꯋꯥꯏ ꯖꯒꯥꯁꯤꯗ
ꯑꯗꯣ ꯍꯧꯖꯤꯛꯀꯥꯟ ꯑꯃꯨꯛ ꯁꯤꯛꯁ ꯁꯦꯃꯤꯁꯇꯔꯐꯧ ꯍꯥꯏꯇꯥꯔꯦ ꯆꯍꯤ ꯑꯍꯨꯝꯐꯧꯇꯪ ꯇꯧꯔꯒ ꯂꯣꯏꯁꯤꯜꯂꯛꯒꯦ ꯇꯣꯛꯑꯒꯦꯅ ꯇꯣꯛꯄ ꯀꯥꯡꯕꯨꯁꯨ ꯌꯥꯎꯋ ꯑꯗꯨꯅꯀꯣ ꯑꯗꯨꯒ ꯑ ꯑꯩ ꯑ ꯑꯠ ꯁꯦꯃꯤꯁꯇꯔꯐꯧ ꯆꯍꯤ ꯃꯔꯤꯗꯨ ꯑꯗꯨꯝ ꯇꯝꯖꯒꯦ ꯀꯦ ꯍꯥꯏꯕꯁꯨ ꯌꯥꯎꯋꯣꯏꯗ꯭ꯔꯥ ꯑꯗꯨꯅ ꯀꯃꯥꯏꯅ ꯇꯧꯕꯅꯣ ꯃꯈꯣꯏ ꯈꯦꯠꯅꯩꯁꯤꯅ
ꯑꯗꯨꯅꯦꯕ ꯑꯩꯅ ꯍꯧꯖꯤꯛ ꯍꯥꯏꯔꯤꯁꯦ ꯑꯗꯨꯃꯥꯏꯅ ꯌꯥꯎꯔꯛꯄꯅꯤꯅ ꯍꯌꯦꯡ ꯃꯣꯏꯒꯤ ꯔꯦꯖꯤꯁꯇ꯭ꯔꯦꯁꯟ ꯅꯝꯕꯔꯗ ꯑꯦꯛꯖꯥꯝ ꯊꯥꯕꯒꯤ ꯅꯤꯌꯣꯝꯁꯦ ꯈꯦꯠꯅꯔ ꯍꯜꯂꯛꯇꯣꯏ ꯃꯥꯜꯂꯦꯕ ꯍꯥꯏꯗꯤ ꯁꯤꯛꯁ ꯁꯦꯃꯤꯁꯇꯔꯐꯧ ꯇꯝꯕꯁꯦ ꯒ꯭ꯔꯦꯖꯨꯑꯦꯁꯟꯁꯤ ꯂꯣꯏꯔꯕꯅꯦꯕ ꯑꯥꯏꯠ ꯁꯦꯃꯤꯁꯇꯔ ꯍꯥꯏꯁꯤꯅ ꯃꯥꯁꯇꯔ ꯇꯝꯊꯔꯤꯅꯦꯕ ꯈꯔ
ꯑꯣ ꯑꯗꯨꯗꯤ ꯁꯤꯛꯁ ꯁꯦꯃꯤꯁꯇꯔꯐꯧꯇꯪ ꯇꯝꯕ ꯀꯥꯡꯕꯨꯁꯤꯅ ꯃꯥꯁꯇꯔꯁꯦ ꯆꯍꯤ ꯑꯅꯤ ꯇꯝ ꯇꯥꯔꯦꯕꯀꯣ
ꯑꯣ ꯍꯣ ꯍꯣꯏ ꯍꯣꯏ ꯍꯣꯏ ꯑꯅꯤ ꯇꯝꯗꯣꯏꯕ
ꯑꯣ
ꯑꯗꯨꯒ ꯑꯩꯠ ꯁꯦꯃꯤꯁꯇꯔ ꯇꯝꯕ ꯀꯥꯡꯕꯨꯁꯤꯅ ꯋꯥꯟ ꯏꯌꯥꯔ ꯇꯝꯗꯣꯏꯕ
ꯎꯝ ꯑꯩꯠ ꯁꯦꯃꯤꯁꯇꯔꯐꯧ ꯇꯝꯃꯗꯤ ꯕꯣꯔꯗꯤꯡꯁꯨ ꯆꯨꯔꯛꯄꯁꯨ ꯌꯥꯏ ꯀꯨꯏꯃꯟꯕꯒꯤ ꯑꯗ ꯒꯦꯨꯑꯁꯟꯝꯃꯤꯉꯩꯗ ꯄꯨꯟꯁꯤꯟꯕꯁꯤꯅ ꯀꯌꯥꯝ ꯀꯥꯟꯔ ꯀꯥꯟꯅꯖꯠꯅꯣ ꯁꯦꯂꯦꯕꯁꯇꯤ ꯀꯃꯥꯏꯅ ꯇꯧꯏꯦ
ꯁꯦꯂꯦꯕꯁꯁꯦ ꯍꯧꯖꯤꯛꯅ ꯍꯦꯟꯅ ꯌꯥꯝ ꯊꯤꯅ ꯀꯩꯅꯣ ꯑꯣꯏꯔꯤꯦ ꯍꯥꯏꯗꯤ ꯔꯤꯁꯔꯁ ꯋꯥꯔꯛꯐꯥꯎ ꯌꯥꯎꯁꯜꯂꯛꯑꯦ ꯔꯤꯖꯥꯔꯇꯦꯁꯟꯒ ꯌꯥꯎꯔꯦ ꯍꯥꯏꯕ
ꯒ꯭ꯔꯦꯖꯨꯑꯦꯁꯟꯁꯤꯗꯀꯣ
ꯍꯣꯏ ꯍꯣꯏ ꯍꯣꯏ ꯁꯤꯛꯁꯀ ꯑꯩꯠꯀ ꯁꯤ ꯁꯚꯦꯟꯒ ꯑꯩꯠꯀꯁꯦ ꯁꯤꯁꯤꯗ ꯗꯤꯖꯔꯇꯦꯁꯟ ꯌꯥꯎꯕ ꯍꯅꯦꯕ
ꯀꯨꯍ
ꯍꯥꯏꯕꯗꯤ ꯑꯩꯈꯣꯏ ꯗꯤꯖꯥꯔꯇꯦꯁꯟꯁꯦ ꯔꯤꯁꯔꯁ ꯃꯆꯥ ꯑꯃꯈꯛ ꯇꯧꯕꯒꯨꯝꯕꯅꯤꯗꯅꯀꯣ ꯀꯣ ꯔꯤꯁꯔꯁ ꯋꯛ ꯃꯆꯥ ꯑꯃꯒꯨꯝꯕꯅꯦꯕ ꯣꯔꯥꯗꯨꯗꯩꯗꯨꯗ ꯄꯤꯛꯅ ꯂꯣꯏꯅꯃꯛ ꯃꯆꯜ ꯁꯨꯍꯟꯗꯣꯏꯅꯦꯕ
ꯑ
ꯑꯗꯨꯅ ꯃꯣꯏꯅ ꯑꯗꯨꯒꯤ ꯅꯣꯂꯦꯖꯇꯨ ꯈꯤꯇꯪ ꯂꯩꯕꯅꯤꯅ ꯍꯌꯦꯡ ꯃꯥꯁꯇꯔ ꯇꯧꯔꯒ ꯂꯣꯏꯔꯛꯄꯗ ꯔꯤꯁꯔꯁ ꯇꯧꯕ ꯀꯥꯟꯗ ꯈꯤꯇꯪ ꯃꯣꯏꯅ ꯑꯗꯨꯒꯤ ꯀꯩꯅꯣꯗꯣ ꯑꯗꯨꯗ ꯐꯪꯈꯤꯕ ꯅꯣꯂꯦꯖꯇꯨꯅ ꯈꯤꯇꯪ ꯃꯣꯏꯗꯨꯗ ꯃꯃꯥꯏ ꯈꯔ ꯑꯣꯏꯌꯦꯕ ꯑꯗꯨꯅ ꯁꯤꯂꯦꯕꯁ ꯀꯤ ꯋꯥꯗꯤ ꯃꯣꯏꯅ ꯌꯥꯝ ꯊꯤꯅ ꯀꯩꯅꯣ ꯑꯣꯏꯈ꯭ꯔꯦ ꯍꯥꯟꯅ ꯑꯗꯒꯤꯗꯤ ꯃꯣꯏꯅ ꯍꯦꯟꯅ ꯀꯩꯅꯣ ꯑꯣꯏꯈ꯭ꯔꯦ ꯚꯁ ꯑꯣꯏꯕꯗꯣ
ꯍꯧꯖꯤꯛꯁ ꯅꯣꯏ ꯅꯣꯏꯅ ꯇꯧꯔꯛꯄ ꯀꯥꯟꯗꯗꯤ ꯀꯩꯅꯣꯁꯦ ꯗꯦꯖꯔꯇꯦꯁꯟꯁꯦ ꯌꯥꯎꯗꯕ ꯃꯥꯜꯂꯤꯀꯣ ꯅꯣꯏ ꯃꯇꯝꯗꯀꯣꯁꯇꯔꯗ ꯑꯩꯈꯣꯏꯁꯨ ꯌꯥꯎꯔꯛꯇꯦꯕꯀꯣ ꯑꯩꯈꯣꯏꯒꯤ ꯇꯕꯨ ꯀꯀꯥꯟ ꯌꯥꯎꯔꯛꯇꯦ ꯑꯩ ꯇꯨ ꯊꯥꯎꯟ ꯇ꯭ꯋꯇ ꯋꯥꯗ ꯇ ꯂꯣꯏꯕꯅꯤꯗꯅꯀꯣ
ꯑꯥ
ꯑꯗꯣ ꯍꯧꯖꯤꯛꯀꯥꯟꯗꯤ ꯑꯃꯨꯛ ꯀꯩꯅꯣꯁꯦ ꯗꯦꯖꯔꯇꯦꯁꯟꯁꯦ ꯂꯣꯏꯅ ꯌꯥꯎꯅꯄ ꯃꯥꯜꯂꯦ ꯅꯣꯏ ꯃꯅꯤꯄꯨꯔꯤꯒꯤ ꯍꯧꯖꯤꯛ ꯀꯩꯅꯣꯁꯦ ꯗꯦꯖꯔꯇꯦꯁꯟ ꯌꯥꯎꯔꯕ ꯃꯁꯇꯔꯁꯦ
ꯍꯧꯖꯤꯛ ꯍꯧꯖꯤꯛ ꯃꯥꯁꯇꯔꯁꯦ ꯗꯤꯖꯥꯔꯇꯦꯁꯟ ꯌꯥꯎꯗ꯭ꯔꯤꯌꯦ ꯍꯧꯖꯤꯛ ꯃꯥꯁꯇꯔ ꯇꯧꯔꯤꯕ ꯀꯥꯡꯕꯨꯁꯦ ꯭ꯔꯦꯖꯨꯋꯌꯦꯁꯟ ꯑ ꯒ꯭ꯔꯦꯖꯨꯑꯌꯦꯁꯟ ꯇꯧꯔꯤꯕ ꯀꯥꯡꯕꯨꯗꯗꯤ ꯌꯥꯎꯔꯦ
ꯑꯣ ꯑꯗꯨꯗꯤ ꯑꯦ ꯑꯩꯅꯗꯤ ꯌꯥꯎꯔꯝꯒꯗ꯭ꯔꯥꯅ
ꯒ꯭ꯔꯦꯖꯨꯋꯦꯁꯟꯒꯤꯗꯤ ꯑꯅꯧꯕ ꯁꯤꯂꯦꯕꯁ ꯑꯣꯏ ꯍꯣꯡꯉꯤꯕ
ꯎꯝ ꯑꯗꯨ ꯃꯁꯇꯔꯒꯤꯁꯨ ꯗꯤꯖꯤꯇꯦꯁꯟꯁꯦ ꯍꯧꯖꯤꯛꯇꯤ
ꯍꯥꯟꯅ ꯌꯥꯎꯔꯝꯃꯦ ꯍꯥꯟꯅ ꯌꯥꯎꯔꯝꯃꯦ ꯈꯔ ꯉꯜꯂꯤꯉꯩ ꯃꯇꯝ ꯑꯩꯈꯣꯏ ꯇꯨ ꯊꯥꯎꯖꯟ ꯐꯣꯔꯇꯤꯟ ꯐꯤꯐꯇꯤꯟ ꯁ꯭ꯋꯥꯏ ꯍꯥꯏꯒꯗ꯭ꯅꯔꯥ ꯁꯥꯏꯗꯤꯖꯁ ꯁꯤꯖ ꯃꯦꯍꯥꯏ ꯑꯗꯨꯒ ꯃꯔꯛ ꯑꯃ ꯑꯩꯈꯣꯏꯅ ꯇꯝꯕ ꯑꯗꯨꯋꯥꯏꯗꯣ ꯑꯗꯨꯋꯥꯏꯗ ꯑꯃꯨꯛ ꯌꯥꯎꯗ꯭ꯔꯦ ꯑꯗꯨꯒ ꯍꯧꯖꯤꯛꯁꯤꯅ ꯀꯣꯂꯦꯖꯇ ꯗꯥꯏꯔꯦꯛ ꯌꯥꯎꯍꯟꯈ꯭ꯔꯦ ꯇꯤꯆꯔꯇꯨꯋꯁꯟꯁꯦ
ꯎꯝ ꯑꯩꯅ ꯑꯍꯝ ꯀꯩꯅꯣ ꯊꯦꯡꯅꯕꯗ ꯗꯤꯄꯥꯔꯠꯃꯦꯟ ꯈꯔ ꯑꯗꯨꯝ ꯃꯣꯏ ꯀꯩꯅꯣꯒꯨꯝꯕ ꯍꯤꯁꯇ꯭ꯔꯤꯒꯨꯝꯕ ꯑꯗꯒꯤ ꯌꯣꯒꯒꯨꯝꯕ ꯂꯥꯏꯕ꯭ꯔꯦꯔꯤ ꯁꯥꯏꯟꯁ ꯑꯗꯒꯤ ꯑꯝ ꯈꯪꯗꯦ ꯃꯣꯏꯁꯤꯡꯁꯤꯗ ꯑꯃꯨꯛ ꯗꯤꯖꯔꯇꯦꯁꯟꯁꯤ ꯁꯤ ꯌꯥꯎꯔꯦ ꯑꯩꯅ ꯎꯕꯗꯀꯣ
ꯎꯝ
ꯑꯗꯨꯒ ꯑꯩꯈꯣꯏꯒꯤ ꯃꯦꯠꯀꯤꯁꯦ ꯌꯥꯎꯕ꯭ꯔꯥ ꯌꯥꯎꯗꯕ꯭ꯔꯥ ꯁꯤꯃ ꯈꯪꯗ꯭ꯔꯦ ꯑꯗꯨꯃꯥꯏꯅ ꯗꯗꯤꯖꯔꯇꯦꯁꯟ ꯌꯥꯎꯕ ꯗꯤꯄꯥꯔꯠꯃꯦꯟ ꯂꯩ ꯌꯥꯎꯗꯕ ꯂꯩ ꯑꯗꯨ ꯌꯥꯎꯕꯁꯤꯅ ꯐꯩꯗ ꯍꯥꯏꯗꯤ ꯑꯩꯈꯣꯏꯅ ꯃꯥꯁꯇꯔ ꯇꯧꯕ ꯍꯥꯏꯁꯤꯗꯕꯨ ꯃꯥꯁꯇꯔ ꯍꯥꯏꯔꯤꯁꯦ ꯍꯥꯏꯌꯔ ꯏꯁꯇꯗꯤꯁꯀꯤ ꯑꯣꯖꯥ ꯑꯣꯏꯒꯦ ꯔꯤꯁꯔꯁ ꯇꯧꯁꯟꯒꯦ ꯃꯈꯥ ꯇꯥꯅ ꯊꯤꯖꯤꯟꯒꯦ ꯍꯥꯏꯗꯅꯕꯨ ꯇꯧꯔꯤꯅꯤꯅꯀꯣ ꯑꯗꯨ ꯑꯥ ꯑꯗꯨꯅꯗꯤ ꯁꯟ ꯃꯆꯥ ꯑꯃ ꯔꯤꯁꯔꯁ ꯃꯆꯥ ꯑꯃꯁꯦ ꯃꯁꯤ ꯌꯥꯎꯁꯟꯕꯅ ꯐꯩ ꯔꯤꯁꯔꯁꯀꯤ ꯑꯥꯏꯗꯤꯌꯥꯁꯤꯃ ꯑ ꯀꯩꯅꯣꯁꯤꯗ ꯁꯥꯇ꯭ꯔꯁꯤꯡꯁꯤ ꯂꯩꯍꯟꯕ ꯁꯤꯒꯤꯅ ꯈꯣꯏꯁꯤ ꯑꯩꯅ ꯃꯁꯇꯔ ꯂꯣꯏꯔꯛꯄ ꯀꯥꯟꯗ ꯑꯩ ꯔꯤꯁꯔꯁꯁꯦ ꯀꯩꯁꯨ ꯇꯧꯅꯤꯡꯈꯤꯗꯦꯕꯀꯣ ꯃꯔꯝꯗꯤ ꯑꯩ ꯔꯤꯁꯔꯁꯅꯤ ꯀꯌꯥꯝ ꯀꯥꯟꯅꯔꯤꯕꯅꯣ ꯔꯤꯁꯔꯁ ꯑꯁꯤ ꯀꯔꯤꯅꯣ ꯔꯤꯁꯔꯁ ꯑꯁꯤ ꯀꯔꯤꯅꯣ ꯁꯤꯕꯣ ꯃꯇꯝ ꯃꯥꯡꯅꯕ ꯄꯣꯠꯅꯤ ꯄꯤ ꯑꯩꯩꯆ ꯗꯤꯁꯦ ꯏꯁꯀꯣꯂꯔꯁꯦ ꯁꯨꯃꯥꯏꯅ ꯈꯜꯂꯦꯕ ꯑꯗꯨꯗꯨꯅ ꯍꯧꯖꯤꯛ ꯐꯗꯤꯒꯤ ꯅꯍꯥꯁꯤꯡꯗꯨꯁꯨ ꯃꯌꯥꯝ ꯂꯣꯏ ꯈꯟꯅꯕꯅꯦ ꯁꯨꯃꯥꯏꯅ ꯀꯣ ꯄꯤ ꯍꯁ ꯗꯤ ꯇꯧꯕꯁꯦ ꯀꯩꯗꯧꯔꯗꯣꯏꯅꯣ ꯀꯩ ꯀꯥꯟꯅꯗꯣꯏꯅꯣꯅ ꯑꯗꯨ ꯀꯣꯟꯅ ꯑꯩꯅ ꯀꯣꯟꯅ ꯁꯨꯝ ꯁꯨꯝ ꯑꯦꯛꯁꯄ꯭ꯂꯣꯔ ꯇꯧꯔꯕ ꯃꯇꯨꯡꯗ ꯃꯥꯁꯇꯔ ꯂꯣꯏꯔꯕ ꯃꯇꯨꯡꯒꯤ ꯑꯦꯝ ꯑꯦꯗ ꯇꯧꯔꯛꯄꯁꯤꯗꯗꯤ ꯑꯃꯨꯛ ꯔꯤꯁꯔꯁꯇꯨ ꯇꯧꯅꯤꯡꯉꯦꯗꯅꯀꯣ ꯑꯗꯣ ꯗꯦꯖꯔꯇꯦꯁꯟꯁꯨ ꯌꯥꯎꯔꯦ ꯔꯤꯁꯔꯁꯀꯤ ꯑꯥꯏꯗꯤꯌꯥ ꯃꯌꯥꯝ ꯑꯃꯁꯨ ꯇꯥꯛꯑꯦ ꯂꯦꯁꯟ ꯃꯌꯥꯝ ꯑꯃ ꯇꯥꯛꯑꯦ ꯑꯗꯨꯗꯨꯅ ꯑꯩꯉꯣꯟꯗꯁꯨ ꯀꯟꯐꯤꯗꯦꯟꯁꯇꯨ ꯈꯤꯇꯪ ꯂꯩꯔꯦ ꯍꯥꯏꯇꯥꯔꯦ ꯑꯣ ꯔꯤꯁꯔꯁ ꯇꯧꯕꯁꯦ ꯍꯦꯛꯇ ꯌꯥꯝ ꯊꯤꯅ ꯀꯩ ꯍꯥꯏꯅꯤ ꯄꯨꯕ ꯊꯥꯡꯕ ꯉꯝꯃꯣꯏꯗꯕ ꯄꯣꯠꯁꯨ ꯅꯠꯇꯦ ꯑꯗꯨꯅ ꯉꯝꯅꯤꯅ ꯍꯅ ꯈꯜꯂꯛꯄ ꯑꯃ ꯌꯥꯎꯔꯦꯕ ꯑꯗꯨꯗꯨꯅ ꯑꯩꯈꯣꯏꯅ ꯃꯁꯇꯔ ꯇꯧ ꯇꯧꯔꯤꯉꯩꯗ ꯗꯦꯖꯔꯇꯦꯁꯟ ꯍꯥꯞꯄꯁꯦ ꯃꯁꯤ
ꯀꯥꯅꯩꯌꯦꯅ ꯍꯣꯏ ꯑꯗꯨꯅꯦ ꯑꯩꯈꯣꯏꯗ ꯅꯤꯌꯣꯝ ꯑꯃ ꯍꯥꯏꯐꯦꯠ ꯀꯣ ꯑ ꯀꯩ ꯍꯥꯏꯗꯣꯏꯅꯣ ꯀꯃꯥꯏꯅ ꯍꯥꯏꯅꯤ ꯁꯤ ꯄꯣꯠꯁꯦ ꯈꯤꯇꯪ ꯎꯠꯊꯣꯛꯄꯗꯣ ꯂꯥꯎꯄꯅ ꯑꯦ ꯁꯤꯅꯤ ꯁꯤꯒꯤ ꯃꯑꯣꯡꯁꯤꯅꯤ ꯀꯥꯏꯅ ꯍꯥꯏꯅ ꯍꯥꯟꯅ ꯈꯪꯍꯜꯍꯧꯕꯗꯣ ꯑꯗꯨꯅ ꯌꯥꯝ ꯊꯤꯅ ꯀꯥꯟꯅꯕ ꯍꯦꯜꯂꯦꯕ ꯁꯥꯇ꯭ꯔꯁꯤꯡꯗꯗꯤ
ꯍꯣꯏ ꯍꯣꯏ ꯑꯗꯨꯃꯥꯏꯅ
ꯑꯩꯈꯣꯏ ꯇꯧꯔꯛꯇꯕ ꯑꯩꯈꯣꯏꯗꯤ ꯄꯨꯔꯥ ꯕ꯭ꯂꯥꯏꯟ ꯆꯠꯂꯦꯕ ꯔꯤꯁꯔꯁ ꯋꯥꯔꯛꯀꯤ ꯀꯩꯅꯣꯁꯦ ꯀꯃꯥꯏꯅ ꯇꯧꯗꯣꯏꯅꯣ ꯀꯥꯏꯅ ꯑꯗꯨꯒ ꯈꯔ ꯗꯤꯖꯥꯔꯇꯦꯁꯟ ꯇꯧꯔꯛꯄ ꯑꯉꯥꯡꯒꯩꯗꯤꯀꯣ
ꯑꯥ
ꯀ ꯍꯥꯏꯕꯗ ꯒ꯭ꯌꯥꯟ ꯄꯣꯞ ꯄꯣꯞ ꯇꯥꯕꯗꯣ
ꯑꯣ
ꯑꯗꯨꯏ ꯃꯑꯣꯡꯗꯨꯅꯤꯅꯦ ꯀꯥꯏꯅ ꯑꯣꯖꯥꯅꯒ ꯍꯥꯏꯔꯛꯄꯗ ꯑꯗꯨꯝ ꯃꯣꯏꯁꯦ ꯑꯥꯏꯗꯤꯌꯥꯁꯦ ꯂꯧꯁꯤꯟꯕ ꯉꯝꯃꯦꯕ ꯑꯗ ꯑꯩꯈꯣꯏꯅ ꯑꯃꯨꯛ ꯃꯤꯠ ꯃꯥꯏꯗ ꯁꯨ ꯎꯔꯛꯇꯕꯒꯤꯀꯣ
ꯇꯧꯕꯁꯨ ꯑꯃꯨꯛ ꯑꯩꯈꯣꯏꯅ ꯌꯨ ꯖꯤ ꯁꯤ ꯅꯦꯠꯀꯤ ꯁꯦꯂꯦꯕꯁꯇꯁꯨ ꯔꯤꯁꯔꯁꯀꯤ ꯍꯥꯏꯗꯤ ꯅꯦꯠ ꯍꯥꯏꯁꯤꯗꯕꯨ ꯑꯣꯖꯥ ꯑꯣꯏꯗꯣꯔꯕꯅꯤ ꯑꯗꯨꯅ ꯔꯤꯁꯔꯁꯀꯤ ꯑꯥꯏꯗꯤꯌꯥꯁꯨ ꯂꯩꯇꯕ ꯌꯥꯗꯕꯅꯤꯅ ꯔꯤꯁꯔꯁꯀꯤ ꯀꯩꯅꯣ ꯑꯃꯁꯨ ꯇꯣꯄꯤꯛ ꯑꯃꯁꯨ ꯑꯗꯨꯝ ꯌꯥꯎꯔꯤꯗꯅꯀꯣ ꯄꯦꯄꯔ ꯋꯥꯟꯗꯁꯨ ꯑꯗꯨꯝ ꯌꯥꯎꯕꯅꯤ ꯄꯦꯄꯔ ꯔꯤꯁꯔꯁꯀꯤ ꯑꯥꯏꯗꯤꯌꯥꯁꯦ ꯑꯩꯈꯣꯏꯒꯤ ꯑꯩꯈꯣꯏꯒꯤ ꯁꯕꯖꯦꯛꯀꯤ ꯑꯣꯏꯅꯗꯤ ꯄꯦꯄꯔ ꯇꯨꯗꯁꯨ ꯌꯥꯎꯋꯦꯕꯀꯣ ꯔꯤꯁꯔꯁꯀꯤ ꯑꯣꯏꯕ ꯆꯦꯞꯇꯔ ꯑꯃ ꯑꯗꯨꯅ ꯑꯗꯨꯒꯨꯝꯕꯁꯤꯡꯗꯣ ꯑꯩꯈꯣꯏꯅ ꯀꯩꯒꯨꯝꯕ ꯃꯁꯇꯔꯗꯨꯗ ꯐꯖꯅ ꯅꯩꯅꯍꯧ ꯇꯥꯔꯒꯗꯤ ꯑꯩꯈꯣꯏꯗ ꯀꯩ ꯍꯥꯏꯅꯤ ꯍꯟꯖꯟꯅ ꯄꯥꯟꯅꯔꯨ ꯅꯠꯇ꯭ꯔꯒꯁꯨ ꯑꯗꯨꯝ ꯑꯥꯏꯗꯤꯌꯥꯁꯤꯡꯗꯣ ꯈꯪꯕ ꯉꯝꯃꯦꯕ ꯑꯗꯨꯃꯥꯏꯅ ꯇꯧꯋꯦ ꯑꯗꯨꯅ ꯗꯤꯖꯔꯇꯦꯁꯟ ꯌꯥꯎꯒꯁꯦ ꯀꯥꯟꯅꯩ ꯑꯗꯨꯒ ꯑꯃꯨꯛꯁꯨ ꯑꯩꯈꯣꯏꯒꯤ ꯀꯩꯅꯣꯗ ꯁꯦꯃꯤꯁꯇꯔ ꯋꯥꯏꯁꯀ ꯏꯌꯥꯔ ꯋꯥꯏꯁꯀꯁꯤꯁꯨ ꯑꯃꯨꯛ ꯍꯧꯖꯤꯛꯀꯥꯟꯁꯦ ꯑꯩꯈꯣꯏ ꯑꯦꯝ ꯑꯦꯗꯠꯇ ꯃꯥꯁꯇꯔꯗ ꯇꯧꯕꯁꯦ ꯏꯌꯔ ꯋꯥꯏꯁ ꯑꯣꯏꯅ ꯇꯧꯔꯝꯃꯦ ꯏꯌꯔ ꯋꯥꯏꯁꯇꯒꯤ ꯑꯃꯨꯛ ꯍꯧꯖꯤꯛꯇꯤ ꯁꯦꯃꯤꯁꯇꯔ ꯋꯥꯏꯁ ꯑꯃꯨꯛ ꯑꯣꯟꯊꯣꯛꯈ꯭ꯔꯦ ꯁꯤꯁꯤꯅ ꯀꯔꯝꯕꯅ ꯑꯃꯨꯛ ꯐꯔꯤꯅꯣ ꯍꯧꯖꯤꯛꯁꯨ ꯑꯩꯈꯣꯏꯁꯨ ꯈꯪꯗꯦ ꯇꯧꯔꯤꯁꯦ
ꯃꯦ ꯆ
ꯑꯦꯝ ꯑꯦꯗ ꯕꯤ ꯑꯦꯗꯇꯤ ꯍꯥꯟꯅ ꯁꯦꯃꯤꯁꯇꯔ ꯋꯥꯏꯁ ꯇꯧꯔꯝꯃꯤꯀꯣ ꯑꯗꯣ ꯃꯁꯥꯒꯤ ꯑꯣꯏꯅ ꯑꯩꯈꯣꯏꯅ ꯈꯪꯖꯕꯗ ꯑꯗꯨꯒ ꯑꯦꯝ ꯑꯦꯠꯁꯦ ꯑꯩꯈꯣꯏꯅ ꯑꯩꯈꯣꯏ ꯇꯝꯝꯕ ꯐꯥꯎꯗꯤꯤ ꯑꯩꯈꯣꯏꯒꯤ ꯃꯇꯝꯗꯨꯐꯥꯎꯗꯤꯤ ꯑꯩꯈꯣꯏꯒꯤ ꯃꯊꯪꯐꯥꯎꯗꯤ ꯏꯌꯥꯔ ꯋꯥꯏꯁ ꯇꯧꯔꯝꯃꯦ ꯇꯧꯍꯧꯕꯅꯦ ꯑꯗꯨꯒ ꯑꯩꯈꯣꯏꯒꯤ ꯃꯊꯪꯒꯤ ꯃꯊꯪ ꯑꯣꯏꯍꯧꯕ ꯀꯥꯡꯕꯨꯗꯣ ꯃꯣꯁꯤꯗꯤꯁ
ꯄꯨꯂꯞ ꯄꯨꯂꯞꯁꯤꯅ ꯄꯨꯄ ꯉꯝꯃꯛꯇꯕ ꯑꯣꯏꯔꯝꯃꯁꯨ ꯌꯥꯏ ꯍꯂꯣ